ꯍꯜꯂꯣ ꯐꯖꯟ ꯇꯥꯔꯕ
ꯎꯝ
ꯎꯝ
ꯑꯣ
ꯆꯥꯛ ꯆꯥꯔꯕ‌ꯣ
ꯆꯥꯔꯦ
ꯑꯩꯈꯣꯏꯒꯤꯗꯤ ꯉꯁꯤ ꯉꯥ ꯃꯔꯨꯝꯅꯦ ꯑꯂꯨꯅꯦ ꯈꯥꯃꯦꯟ ꯑꯁꯤꯟꯕꯅꯦ ꯇꯧꯔ ꯊꯣꯡꯉꯦ
ꯑꯣ
ꯅꯣꯏꯒꯤꯗꯤ ꯀꯩ ꯆꯥꯔꯕ
ꯑꯩꯈꯣꯏꯒꯤ ꯑꯍꯥꯎꯇꯦꯗ ꯀꯩꯅꯣꯅꯤ ꯍꯋꯥꯏ ꯊꯣꯡꯕ
ꯀꯩ ꯍꯋꯥꯏꯅꯣ ꯍꯥꯏꯁꯦ
ꯉꯁꯥꯏ ꯊꯨꯛ ꯆꯥꯁꯤꯜꯂꯛꯦ ꯑꯗꯨꯗꯤ ꯆꯥꯛꯇꯣ ꯀꯌꯥ ꯆꯥꯅꯤꯡꯗ꯭ꯔꯕ ꯍꯥꯎꯋꯤ ꯍꯦ ꯊꯨꯛ ꯕꯣꯔꯥꯗꯤ
ꯃꯄꯥꯟꯗꯒꯤꯔꯥ
ꯍꯣꯏ ꯖꯤ ꯖꯤꯇꯤ ꯍꯜꯂꯛꯄꯗ ꯆꯥꯕ
ꯁꯦꯁ
ꯑꯥꯎꯋꯦ
ꯗꯨꯢꯇꯤ ꯇꯔꯤꯕꯣꯍꯧꯖꯤꯛꯁꯣ
ꯆꯠꯂꯤ
ꯇꯥꯡ ꯀꯌꯥ ꯑꯗꯥꯢꯕꯧ ꯆꯠꯇꯣꯢꯅꯣ ꯍꯥꯏꯗꯤ ꯀꯌꯥꯝ ꯀꯨꯏꯗꯣꯏꯅꯣ
ꯎꯝ ꯗꯦꯠ ꯇꯨ ꯐꯥꯎ ꯑꯣꯏꯔꯅꯤ ꯑꯁꯦꯡꯕꯩ ꯗꯦꯠ ꯊ꯭ꯔꯤ ꯐꯥꯎ ꯊ꯭ꯔꯤ ꯐꯧ ꯑꯣꯏꯗꯣꯏꯅꯦꯕ ꯐꯇꯤ ꯑꯃ ꯂꯧꯔꯅꯤꯗ ꯑꯇꯣꯞꯄ ꯗꯦꯠ ꯊ꯭ꯔꯤꯗ ꯊꯣꯛꯂꯅꯤꯗ
ꯑꯣ ꯅꯪ ꯗꯦꯠ ꯊ꯭ꯔꯤꯗ ꯑꯣꯏꯗꯣꯏ ꯊꯣꯛꯂꯛꯇꯣꯏꯁꯦ ꯇꯨꯗ ꯅꯠꯇꯕ꯭ꯔꯥ
ꯅꯠꯇꯦ ꯊ꯭ꯔꯤꯗ
ꯎꯝ ꯑꯗꯨꯗꯤ ꯗꯦꯠ
ꯎꯗꯥꯥꯡ ꯃꯔꯤꯊꯣꯏ ꯆꯠꯇꯣꯏꯅꯦ ꯍꯧꯖꯤꯛ ꯍꯧꯖꯤꯛ ꯃꯇꯝꯁꯤꯗꯒꯤ ꯑꯗꯨꯝ ꯐꯦꯛ ꯈ꯭ꯔꯗꯣꯏꯅꯦ ꯄꯨꯡ ꯃꯥꯄꯜ ꯑꯗꯨꯋꯥꯏꯗꯣ ꯑꯗꯨꯗꯩ ꯊꯣꯑꯅꯤ ꯑꯗꯨꯝ
ꯎꯝ ꯃꯃꯥ ꯒꯥꯔꯤ ꯈꯔ ꯆꯥꯎꯕ ꯑꯃ ꯂꯧꯅꯤ ꯍꯥꯏꯕꯅꯦ ꯍꯟꯗꯛ ꯂꯧꯔ ꯖꯥꯠꯂꯣ
ꯀꯩꯅꯣ ꯇꯧꯗ꯭ꯔꯤ ꯍꯥꯏꯗ ꯊꯤꯜꯂꯛꯇ꯭ꯔꯤ ꯍꯥꯏꯗ ꯂꯣꯟ ꯀꯩꯀꯥ ꯇꯧꯁꯟꯕꯩꯒꯤ ꯏꯔꯥꯡ ꯇꯧꯁꯟꯕꯒꯤ ꯃꯣꯏꯅ ꯀꯩꯅꯣ ꯇꯧꯋꯦ ꯍꯥꯏꯕꯗꯣ ꯑꯗꯨꯒꯤ ꯅꯥꯒꯥ ꯇꯔꯨꯛ ꯑꯃ ꯁꯤꯌꯦ ꯇꯧꯕꯗꯣ ꯑꯗꯨꯒꯤ ꯑꯩ ꯊ ꯊꯣꯛꯑꯝꯗꯥꯏꯗ ꯑꯗꯨꯝ ꯏꯔꯥꯡ ꯑꯃꯨꯛ ꯍꯧꯔꯛꯇꯣꯏꯗꯤ ꯏꯔꯥ ꯇꯜꯂꯦꯗ ꯏꯔꯥꯡꯁꯦ ꯁꯨꯡꯂꯦꯞ ꯂꯦꯞꯇ꯭ꯔꯦ
ꯍꯝ
ꯈꯔ ꯑꯃꯨꯛ ꯅꯦꯝꯗꯩ ꯑꯃꯃꯨꯛ ꯄꯨꯁꯤ ꯀꯨꯀꯤ ꯇꯧꯔꯤꯗ ꯏꯗ